ꯍꯜꯂꯣ ꯍꯥꯏ ꯍꯜꯂꯣ ꯌꯥꯝꯅ ꯋꯥꯅ
ꯎꯝ ꯑꯗꯨꯅꯦ ꯍꯧꯖꯤꯛꯃꯛꯁꯦ
ꯑꯁ ꯀꯨꯏꯔꯦꯍꯦ ꯏꯕꯥꯅꯤ ꯋꯥꯔꯤ ꯁꯥꯟꯅꯗꯕ
ꯑꯦ ꯍ ꯅꯪꯗꯤ ꯀꯥꯏꯗ ꯃꯥꯡꯉꯨꯔꯤꯕ
ꯀꯥꯏꯔ ꯆꯠꯈ꯭ꯔꯕ꯭ꯔꯣ ꯅꯪꯗꯤ
ꯅꯪꯕꯨꯅꯤꯅꯦ ꯑꯩꯅ ꯍꯥꯏꯔꯤꯁꯦ ꯅꯪꯅꯦ
ꯑꯩꯗꯤ ꯃꯥꯡꯗꯦꯗ ꯅꯣꯏꯅ ꯀꯣꯜ ꯇꯧꯔꯛꯄꯗꯤ ꯑꯣꯏꯔꯝꯅꯤ
ꯑꯩꯗꯤ ꯇꯧꯋꯦ ꯅꯪꯅ ꯂꯩꯇꯕ ꯔꯤꯆꯦꯕꯜ ꯑꯣꯏꯗꯕ ꯅꯪ ꯍꯟꯗꯛ ꯃꯔꯛꯁꯦ ꯑꯩꯗꯤ ꯅꯨꯄꯥꯅ ꯨꯒꯝꯕ ꯐꯥꯈ꯭ꯔꯕ ꯅꯥ
ꯍꯣꯏ ꯐꯥꯔꯒ ꯑꯃꯨꯛ ꯍꯜꯂꯛꯄꯅꯦ ꯑꯩꯁꯦ
ꯑꯣ ꯍꯜꯂꯛꯄꯤ ꯑꯣꯏꯗꯣꯏꯅꯦ ꯑꯗꯨꯗꯤ ꯑ ꯋꯥꯔꯤꯒ ꯁꯥꯟꯅꯅꯤꯡꯗ꯭ꯔꯦꯗ ꯋꯥꯔꯤ ꯁꯅꯥꯅꯤꯡꯉꯥꯏ ꯕꯤꯠꯀ ꯑꯝꯇ ꯌꯥꯎꯔꯛꯇꯦ
ꯎꯝ ꯑꯗꯨ ꯑꯣꯏꯔꯁꯨ ꯄꯥꯏꯗꯤ ꯄꯥꯏꯗꯝꯕꯅꯦꯗ
ꯍꯦ ꯀꯔꯤ ꯑꯗꯨ ꯑꯣꯏꯔꯁꯨ
ꯍꯧꯖꯤꯛꯇꯤ ꯌꯥꯈ꯭ꯔꯦꯅ
ꯍꯧꯖꯤꯛꯇꯤ ꯌꯥꯈ꯭ꯔꯦ ꯆꯥꯛꯆꯥꯥ ꯇꯣꯛꯑꯕꯣ
ꯀꯔꯤꯕꯥ
ꯆꯥꯛꯆ ꯇꯣꯛꯑꯕꯣ
ꯆꯥꯈ꯭ꯔꯦ ꯍꯣꯏ
ꯀꯔꯤ ꯆꯝꯐꯨꯠ ꯆꯥꯕꯤꯈ꯭ꯔꯦ ꯉꯁꯤꯗꯤ
ꯎꯝ ꯃꯈꯌꯥꯥꯟꯗ ꯑꯂꯨꯗꯣ
ꯑꯣ
ꯅꯟꯁꯥꯡ ꯃꯈꯦꯜꯒ ꯑꯂꯨ
ꯀꯔꯤ ꯀꯩꯅꯣꯗꯣ ꯁꯥ ꯑꯀꯪꯕ ꯌꯥꯏꯕꯤꯗꯗꯤ ꯍꯥꯎꯗꯕꯅꯤꯅꯦ
ꯑꯁ ꯑꯩꯈꯣꯏꯒꯤꯗꯤ ꯑꯗꯨꯝ ꯆꯝꯊꯣꯡꯁꯨ ꯌꯥꯝ
ꯑꯦ ꯑꯗꯨ ꯑꯗꯨꯒꯤ ꯃꯅꯥ ꯑꯗꯨꯗꯤ ꯑ ꯕ꯭ꯔꯤꯟꯖꯥꯜ ꯅꯦ ꯑꯗꯨꯒ ꯀꯔꯤ ꯀꯔꯤꯗꯣ ꯊꯝꯃꯒ ꯎꯝ ꯅꯣꯏ ꯑꯍꯥꯎ ꯑꯣꯏꯒꯤ ꯃꯑꯣ ꯆꯥ ꯍꯩꯇ꯭ꯔꯤꯅꯦ ꯑꯗꯨꯗꯤ ꯑꯁ ꯁꯣꯏꯔꯦ ꯁꯣꯏꯔꯦ ꯅꯣꯏꯁꯦ ꯑꯩ ꯄꯥꯝꯃꯨꯑꯦꯀꯣ ꯌꯦꯟꯁꯥꯡꯗꯣ
ꯆꯤꯗꯐꯥꯎ ꯁꯥ ꯍꯥꯞꯄꯗꯤ ꯍꯥꯎꯒꯅꯤ ꯍꯥꯏꯕꯅꯦ ꯃꯤꯅ
ꯑꯗꯨ
ꯑꯍꯥꯎꯕ ꯍꯥꯞꯂꯗꯤ ꯀꯃꯥꯏꯅ ꯍꯥꯎꯥ
ꯀꯔꯤ ꯇꯧꯔꯦ ꯑꯩꯁ ꯑꯃꯁꯨ ꯍꯥꯎꯇꯕ ꯂꯩꯕꯅꯤꯅꯦ
ꯑꯩꯗꯤ ꯏꯔꯨꯗ꯭ꯔꯤꯌꯦ ꯍꯧꯖꯤꯛ ꯐꯥꯎ ꯆꯥꯛ ꯆꯥꯔꯒ ꯐꯣꯟ ꯃꯦꯠ ꯂꯒꯥ ꯑꯃꯨꯛ ꯐꯝꯝꯕ ꯑꯗꯨꯒꯤ ꯏꯁ ꯇꯜꯂꯦꯀꯣ
ꯅꯪꯉꯣꯟꯗꯒꯤ ꯑꯣꯏ ꯃꯥꯜꯂꯅꯦ ꯃꯅꯝ ꯈꯔꯥ ꯆꯦꯜꯂꯦ ꯍꯥꯏꯁꯦ ꯑꯩꯗꯤ ꯀꯗꯥꯏꯗꯒꯤꯗꯒꯤꯔ ꯈꯜꯂꯒ ꯅꯪꯁꯤ ꯌꯥꯗ ꯏꯗ ꯀꯣ
ꯄꯥꯛ꯭ꯔꯦ
ꯅꯪ ꯔꯣ ꯅꯪꯒꯤ ꯋꯥꯈꯥꯗ ꯑꯗꯨꯨꯝ ꯈꯪ ꯈꯜ ꯂꯩꯌꯦ
ꯃꯤꯔꯤ ꯑꯝꯐ
ꯑꯩꯈꯣꯏꯗꯤ ꯌꯥꯝ ꯐꯕꯅꯦꯀꯣ ꯅꯪ ꯈꯪꯕꯤꯗꯕꯨꯗꯤꯅꯤꯀꯣ
ꯅꯪ ꯈꯥꯛꯛꯇꯅꯦ ꯑꯗꯨꯒꯨꯝꯕ ꯍꯩꯕꯁꯦ
ꯑꯣ ꯑꯣ ꯑꯣ ꯑꯗꯨꯒꯤ ꯄꯩꯁꯥ ꯄꯤꯔꯣ ꯑꯗꯨꯃꯥꯏꯅ ꯍꯥꯏꯕꯒꯦ
ꯀꯃꯥꯏꯅ ꯅꯪ ꯄꯩꯁꯥ ꯄꯥꯝꯂꯤꯒꯦ ꯑꯗꯨꯃꯥꯏꯅ ꯍꯥꯏꯕ꯭ꯔꯣ ꯑꯩꯉꯣꯟꯗ
ꯅꯪꯅ ꯑꯗꯨꯃꯥꯏꯅ ꯍꯥꯏꯕꯒꯤ ꯄꯤꯔꯣ ꯍꯥꯏꯕꯅꯦ ꯑꯩ ꯏꯇꯣꯝꯗꯅꯦ ꯑꯗꯨꯃꯥꯏꯅ ꯍꯥꯏꯕ ꯍꯥꯏꯗꯨꯗꯤ
ꯔꯤꯕ
ꯑꯩ ꯏꯇꯣꯝꯗꯅꯦ ꯅꯪꯉꯣꯟꯗ ꯑꯗꯨꯃꯥꯏꯅ ꯍꯥꯏꯕ ꯍꯥꯏꯔꯗꯤ ꯅꯪꯅ ꯑꯩꯉꯣꯟꯗ ꯄꯩꯁꯥ ꯄꯤꯕ ꯇꯥꯕ
ꯎꯝ ꯄꯩꯁꯥꯁꯦ ꯌꯥꯝ ꯄꯥꯝꯕ꯭ꯔꯅꯦ ꯅꯣꯏꯁꯦ ꯑꯩꯒꯨꯝꯅ
ꯄꯥꯝꯃꯦ ꯑꯩꯈꯣꯏꯗꯤ ꯂꯥꯏꯔꯕ ꯃꯤꯅꯤꯅ ꯄꯩꯁꯥ ꯍꯥ ꯄꯥꯝꯃꯦ ꯍꯌꯦꯡꯗꯤ ꯈꯪꯗ꯭ꯔꯦꯍꯦ ꯆꯠꯂꯔꯣꯍꯦ
ꯅꯣꯏꯒꯤ ꯅꯣꯏꯒꯤ ꯁ ꯅꯣꯏꯒꯤꯗꯤ ꯉꯟꯅ ꯁꯥꯟꯅꯅꯤꯅ ꯑꯗꯣ ꯌꯦꯡꯉ ꯂꯣꯏꯔꯒ ꯆꯠꯇꯂꯣ ꯑꯩꯣꯏꯒꯤꯗꯤ ꯀꯁꯤ ꯌꯥꯔꯦ ꯄꯛꯇꯔꯦ
ꯑꯩꯈꯣꯏꯗꯤ ꯍꯧꯖꯤꯛ ꯄꯨꯡ ꯇꯔꯥ ꯍꯦꯜꯂꯗꯤ ꯆꯠꯂꯅꯤꯑ
ꯀꯥꯏꯗ
ꯃꯣ ꯌꯦꯡꯕ
ꯀꯅꯥ ꯁꯅꯥꯒꯅꯤ ꯉꯁꯤ
ꯑꯃꯦꯔꯤꯀꯥ ꯆꯠꯍꯟꯅꯤꯡꯉꯤꯁꯤ ꯉꯥꯏꯕ ꯑꯣꯏꯅꯀꯣ
ꯃꯤ ꯀꯣꯏꯁꯟ ꯑꯥ ꯅꯠꯇꯦ ꯃꯤ ꯐꯖꯅ ꯍꯥꯡ꯭ꯔꯤ ꯍꯨꯝꯃꯣ ꯐꯖꯅ
ꯀꯔꯤꯔꯣ ꯉꯁꯤ ꯐꯥꯔꯁ ꯃꯦꯠꯁꯇꯣ ꯏꯪꯂꯦꯟꯒ ꯄ ꯃꯥꯥ ꯂꯩꯕꯅꯦ ꯑꯗꯨ ꯁꯦꯀꯦꯟ ꯃꯦꯠꯁ ꯇꯛꯑꯦ ꯑꯁ ꯑꯁ ꯑꯁ ꯑꯁ ꯑꯁ ꯑꯁ ꯑ ꯇꯥꯅꯤꯡ ꯅꯀꯣ ꯀꯔꯤ ꯏꯆꯦꯔꯣ ꯑꯁ ꯀꯔꯤ ꯏꯆꯦꯔꯣ
ꯀꯣꯏꯁꯦ ꯅꯣꯏꯗꯤꯒꯗꯤ ꯑꯍꯥꯟꯅꯤ ꯀꯣ
ꯆꯍꯤ ꯀꯌꯥ ꯑꯍꯟ ꯑꯣꯏꯕ꯭ꯔꯣ
ꯍ ꯍꯗꯣ ꯈꯔ ꯈꯔ
ꯀꯔꯤꯈꯥ ꯈꯥ ꯀꯔꯤ ꯇꯔꯤꯌꯥꯍꯥꯟꯅꯣ ꯅ ꯑꯦ ꯋꯥ ꯅꯪꯁꯦ ꯑꯍꯟ ꯌꯥꯝ ꯁꯥꯅꯤꯡꯕꯅ ꯑꯩꯁ ꯇꯧꯗꯦ ꯅ ꯇꯪꯅꯦꯦꯟ ꯇꯧꯕ
ꯌꯥꯝ ꯍꯔꯥꯎꯕ ꯃꯥꯂꯦꯀ ꯆꯥꯛ ꯌꯦꯟꯁꯥꯡ ꯍꯥꯎꯕ ꯆꯥꯕ ꯃꯥꯜꯂꯦ ꯃꯤ
ꯎꯝ ꯉꯁꯦ ꯎꯁꯣꯏ ꯆꯕ ꯍꯥꯎꯋꯤ ꯌꯥꯝ ꯍꯔꯥꯎꯋꯦ
ꯍ ꯑ ꯍꯦꯛ ꯇ ꯍꯦꯛ ꯇ ꯊꯧꯔꯒ
ꯎꯝ ꯑꯗꯨꯗꯤ ꯐ꯭ꯔꯦꯁ ꯐ꯭ꯔꯦꯁꯅꯣ ꯇꯪꯉꯤꯅꯀꯣ
ꯎꯝ ꯑ ꯅꯪ ꯅꯪ ꯂꯥꯛꯄ ꯃꯇꯝꯗ ꯑꯩꯈꯣꯏꯁꯨ ꯆꯥꯕ ꯐꯪꯅꯤꯗ
ꯑ ꯍ ꯍ ꯐꯪꯅꯤ ꯐꯪꯅꯤ ꯀꯔꯤ ꯐꯪꯉꯣꯏꯗꯕ
ꯎꯝ
ꯑꯩ ꯂꯥꯛꯄꯗꯤ ꯈꯔ ꯈꯔ ꯑꯩ ꯑ ꯂꯥꯛꯄꯗꯤ ꯈꯔ ꯀꯨꯏ ꯑ ꯂꯄꯗ ꯈꯥ ꯀꯔꯅꯤ ꯑꯩ ꯖꯨꯂꯥꯏ ꯊꯥ ꯂꯣꯏꯔꯀꯥꯟꯗ ꯂꯥꯛꯇꯧ ꯃꯥꯜꯂꯦ
ꯄꯤꯅꯤꯡꯕꯒꯤ ꯑꯣꯏꯔꯝꯅꯤ ꯍꯧꯖꯤꯛ ꯃꯥꯒꯤ ꯋꯥꯗꯣ ꯑꯃꯨꯛ ꯀꯔꯤ ꯍꯥꯏꯁ
ꯂꯥꯛꯑꯣ ꯑꯩꯈꯣꯏꯗ ꯂꯧ ꯁꯨꯁꯦ ꯍꯥꯏꯔꯒ ꯅꯪꯅ ꯑꯅꯤꯡꯗꯗꯤ
ꯈꯣꯏꯗꯤ ꯍꯥꯏꯗꯤ ꯍꯥꯏꯗꯦꯗ
ꯍꯗꯤꯁꯨ ꯂꯥꯎꯑꯣ ꯍꯥꯏ
ꯋꯥꯏ ꯁꯥ ꯀꯔꯤꯗꯔꯥ ꯋꯥꯏ ꯆꯤꯅꯤ ꯅꯣꯏꯒꯤ
ꯉ ꯉꯄꯥꯛ ꯑꯃ ꯄꯤꯔꯅꯤ ꯉꯄꯥꯛ ꯇꯧꯔꯣ ꯂꯣꯏꯔꯦ ꯀꯔꯤ ꯍꯥꯏꯔꯣꯏꯗꯕ ꯌꯥꯄꯥꯛ ꯑꯃ ꯄꯤꯔꯒ ꯇꯧꯍꯜꯂꯗꯤ ꯂꯣꯏꯔꯦ ꯀꯔꯤꯒꯤꯔꯣ
ꯀ ꯅꯨꯄꯥ ꯑꯃ ꯄꯤꯔ ꯉꯥꯛ ꯇꯧꯍꯜꯂꯗꯤ ꯍꯥꯏꯒꯦ ꯌ ꯑꯣ ꯑꯣ ꯑꯣ ꯑꯣ
ꯑꯣ ꯍꯣ ꯌꯥꯗꯩ ꯊꯅ ꯉꯁ
ꯑꯗꯨ ꯇ ꯑꯗꯨꯕꯒꯤꯅꯦ ꯑꯗꯨꯁꯨꯣ ꯑꯁꯨ
ꯑꯣ ꯑꯣ ꯑꯣ ꯑꯩ ꯑꯩ ꯀꯣꯄꯤ ꯀꯣꯄꯤ ꯅꯪꯒꯤ ꯁꯣꯏꯗ ꯀ ꯄꯤꯌꯦꯀꯣ ꯅꯪ ꯏꯀꯥꯏꯅꯨ
ꯀꯗꯥꯏꯗ ꯏꯀꯥꯏꯗꯕ ꯍꯥꯏꯗꯤ
ꯑꯦ ꯍꯥ
ꯅꯣꯏꯕꯨꯗꯤ ꯏꯀꯥꯏꯕ ꯈꯪꯗꯦꯗ ꯑꯩꯈꯣꯏꯗꯤ ꯏꯀꯥꯏꯁꯨ ꯏꯀꯥꯏꯅꯤꯡꯗꯦ ꯑꯩꯈꯣꯏꯒꯤ ꯃꯥꯡꯉꯦ
ꯑ ꯂꯩ ꯅꯁꯦ ꯑꯗꯨꯃꯥꯏꯅ ꯇꯧ ꯑꯣꯏꯔꯦ ꯑꯩꯗꯤ ꯅꯍꯥꯟꯗꯒꯤ ꯈꯪꯍꯧꯗꯦꯅꯦꯍ ꯏꯁꯁ ꯑꯩ ꯁꯣꯏꯔꯦ
ꯎꯝ ꯍꯥꯏꯣꯏꯗꯤ ꯏꯀꯥꯏꯕ ꯃꯤ ꯅꯠꯇꯦ
ꯍ ꯍ ꯍꯕꯤꯌꯣ ꯍꯕꯤꯌꯣ ꯁꯟꯗꯝ ꯃꯔꯛꯁꯦ ꯅꯨꯄꯤ ꯊꯤꯔꯤꯅꯤꯅꯦ ꯅꯨꯄꯤ ꯀꯣꯏꯅꯕ ꯑꯃ
ꯑꯁ ꯁꯤꯗꯒꯤ ꯂꯧꯈ꯭ꯔꯣ ꯑꯁ ꯎꯝ ꯆꯥꯟꯁ ꯂꯕ ꯍꯥꯏꯇꯦ
ꯀꯔꯤ ꯁꯤꯗꯒꯤ ꯍꯥꯏꯔꯗꯤ ꯇꯔꯤꯔꯣ ꯑꯩ ꯈꯪꯗꯦ ꯂꯩ ꯅꯔꯁ ꯅꯨꯄꯤ ꯑꯃ ꯀꯟꯅ ꯍꯣꯠꯅꯔꯤ ꯃꯤꯅꯦ
ꯎꯝ ꯑ ꯑꯗꯨꯕꯨꯗꯤ ꯌꯥꯏ ꯑꯗꯨ ꯑꯣꯏꯔꯗꯤ ꯑ ꯅꯪ ꯅꯪ ꯏꯗꯀꯣ ꯑꯩꯉꯣꯗ
ꯎꯝ
ꯑꯦ ꯐꯅ
ꯃꯥꯗꯤ ꯀꯣꯛ ꯇꯔꯛ ꯀꯗꯥꯏꯔꯤ ꯊꯦꯡ ꯊꯦꯡ ꯇꯧꯔꯛ ꯃꯅꯤꯅ ꯄꯥꯏꯈꯠꯄꯤꯗꯦ
ꯊꯏ ꯊꯦꯡꯅ ꯇꯧꯕꯗ ꯋꯥꯔꯤ ꯐꯖꯅ ꯋꯥꯔꯤ ꯁꯥꯕ ꯅꯨꯡꯉꯥꯏ ꯅꯦ ꯊꯦꯡꯕ ꯃꯇꯝꯗ
ꯑꯩꯈꯣꯏꯗꯤ ꯑꯗꯨꯒꯕ ꯃꯤ ꯅꯠꯇꯦꯕ ꯃꯈꯣꯏꯗꯤ
ꯑꯦꯁ ꯑꯗꯨꯗꯤ ꯐꯪꯉꯣꯏ ꯏꯕꯨꯡꯉꯣꯅꯪ ꯃ
ꯃꯥꯅꯥꯏ ꯗ꯭ꯌꯨꯇꯤ ꯆꯠꯄꯒꯤ ꯃꯇꯝꯗ ꯀꯣꯜ ꯇꯧꯔꯗꯤ ꯀꯅꯥꯅ ꯅꯠꯇ꯭ꯔꯣ
ꯃꯥꯡꯈ꯭ꯔꯅꯤ ꯃꯥꯡꯈ꯭ꯔꯅꯤ ꯅꯪꯒꯤ ꯂꯥꯏꯅ ꯅꯪꯉꯣꯟꯗ ꯊꯥꯕꯅꯦ ꯑꯗꯣ
ꯑꯥ ꯑꯦꯁ ꯂꯥꯏ ꯀꯥꯏꯅ ꯑꯩꯅ ꯄꯥꯝꯖꯗꯕꯀꯣ
ꯁꯦꯁ ꯃꯥꯅꯗꯤ ꯄꯥꯝꯕ꯭ꯔꯥ ꯑ ꯃꯥꯅꯗꯤ ꯄꯥꯝꯕ
ꯎ ꯄꯥꯝꯗꯦ ꯃꯥꯁꯨ ꯑꯩꯁꯨ ꯄꯥꯝꯗꯦ
ꯌꯥꯗ꯭ꯔꯦ
ꯌꯥꯗꯦ
ꯅꯅꯦ ꯌꯨ ꯋꯥꯔꯤꯅꯤ ꯁꯤꯗꯤ
ꯑꯣꯖꯥ ꯅꯨꯄꯤ ꯑꯃꯁꯨ ꯊꯦꯡꯅꯩꯌꯦ ꯑꯣꯖꯥ ꯅꯨꯄꯤ ꯑꯃ ꯊꯦꯡꯅꯩꯌꯦ ꯀꯣꯏꯁꯤꯔ ꯅꯔꯁ ꯑꯣꯏꯅ ꯀꯣꯏꯔꯛꯄ ꯑꯩ ꯁꯥꯔꯦ ꯍꯣꯏ ꯍꯣꯏ ꯍꯣꯏ ꯑꯗꯨꯒ ꯀꯩꯅꯣꯝꯃꯁꯨ ꯂꯩꯌꯦ ꯊꯕꯛꯁꯨ ꯇꯧꯗꯕ ꯐ꯭ꯔꯤꯗ ꯂꯩꯕ ꯅꯨꯄꯤ ꯃꯁꯨ ꯊꯦꯡꯅꯩꯌꯦ ꯋꯥ ꯆꯄꯦꯠ ꯆꯄꯦꯠ ꯉꯥꯡꯉꯨꯒꯣ
ꯑꯗꯨꯕ ꯃꯤꯗꯤꯗꯤ ꯌꯥꯝ ꯊꯦꯡꯅꯏꯗ
ꯑꯣ
ꯑꯗꯨꯗꯩꯗ ꯅꯣꯏꯁꯨ ꯅꯨꯄꯥꯒꯨꯝꯕ ꯈꯜꯂꯣꯅ ꯌꯥꯝ ꯂꯩꯔꯤꯁꯤꯗꯤ ꯅꯨꯄꯥ ꯉꯥꯛꯇ ꯉꯥꯏꯔꯦ ꯍꯧꯖꯤꯛꯇꯤ ꯀꯨꯏ ꯀꯨꯏꯔꯒ ꯅꯨꯄꯤ ꯂꯩꯇ꯭ꯔꯦ ꯅꯨꯄꯤꯁꯦ ꯇꯥꯡꯉꯦ ꯅꯨꯄꯥꯁꯦ ꯍꯣꯡꯉꯦ
ꯎꯝ ꯍꯣꯡꯕꯗꯤ ꯄꯥꯝꯗꯅ ꯑꯩꯈꯣꯏꯗꯤ ꯆꯦꯒꯨꯝꯕ ꯄꯥꯏꯕꯗꯤ ꯄꯝꯗꯦꯗ
ꯑꯣ
ꯑꯗꯦ ꯅꯨꯄꯤꯁꯤꯡꯅ ꯅꯨꯄꯥꯁꯦ ꯈꯟꯕꯁꯤꯅꯀꯣ ꯅꯨꯄꯥꯗꯨ ꯂꯞ ꯆꯥꯔꯗꯤ ꯅꯨꯡꯁꯤ ꯅꯨꯡꯁꯤꯅꯤꯡꯗꯦ ꯀꯨꯝꯕꯀꯣ
ꯀꯃꯥꯏꯅ ꯇꯧꯅꯤ ꯅꯨꯄꯥ ꯅꯨꯄꯥꯅꯦ ꯈ꯭ꯋꯥꯏꯗꯒꯤ ꯆꯅꯤ ꯊꯤꯕꯗꯣ
ꯑ ꯑꯩꯁꯨ ꯌꯥꯝ ꯊꯤꯕꯅꯤꯉꯣ
ꯊꯔꯝꯅꯤ
ꯎꯝ ꯍꯥꯎ ꯑꯦꯦ ꯈꯨꯔꯥꯡ ꯈꯨꯒꯥꯡꯗꯗꯤ ꯈꯨꯔꯥꯏꯗꯗꯤ ꯑꯩꯅ ꯁꯛꯂꯨꯕ ꯑꯁ ꯑꯩꯁꯦ ꯑꯩꯒꯤ ꯊꯋꯥꯏ ꯇꯪꯈꯥꯏ ꯑꯥ ꯅꯥꯏ ꯑꯩ ꯒꯤꯁꯥꯥꯛ ꯈꯪꯗꯔꯒ ꯅꯣꯏ ꯁꯥꯀꯥꯟ ꯇꯠ ꯑꯩ ꯁꯛ ꯐꯖꯅ ꯃꯨꯟꯅ ꯈꯪꯗꯔꯒ ꯑꯦ ꯑꯦ ꯑꯦ ꯈꯟꯗꯔꯤꯗ ꯈꯟꯗꯔꯤꯗ ꯅꯣꯏꯅꯦ ꯈꯪꯅꯤꯡꯕꯁꯤꯗꯩ ꯈꯪꯁꯨ ꯈꯪꯗꯔꯒ
ꯈꯪꯉꯦ ꯈꯪꯉꯦ ꯍꯈꯣꯏ ꯑꯩꯈꯣꯏꯁꯦ ꯑꯁꯤ ꯂꯩꯕꯥꯛꯇ ꯅꯗꯤꯒꯤꯗꯤ ꯅ ꯊꯣ ꯑꯦꯗ
ꯅꯪ ꯉꯝꯖꯔꯣ
ꯆꯨꯝꯁꯨ ꯆꯨꯝꯃꯦ ꯉꯪꯁꯨ ꯉꯪꯒꯦ
ꯉꯕꯤꯌ ꯉꯕꯤꯌ
ꯆꯨꯝꯁꯨ ꯆꯨꯝꯃꯦꯅ ꯑꯣ
ꯂꯥꯛꯗꯤ ꯂ ꯄꯨ꯭ꯔꯣꯅꯅꯨꯡꯣꯏꯗ
ꯑ ꯍ ꯀꯔꯤ ꯌꯥꯏꯕ꯭ꯔꯣ
ꯃꯥꯥꯏꯗꯤ ꯂꯥꯛꯄ꯭ꯔ
ꯃꯩꯗꯤ ꯂꯥꯛꯈ꯭ꯔꯦ ꯍꯧꯖꯤꯛ ꯉꯁꯥꯏ ꯅꯪ ꯑꯩ ꯏꯔꯨꯕ ꯂꯣꯏꯔꯒ ꯀꯩꯅꯣ ꯇꯧꯕꯗ ꯂꯥꯛꯈ꯭ꯔꯦ ꯃꯩꯗꯤ
ꯎꯝ
ꯇꯥꯏꯃꯤꯡꯗꯣ ꯆꯞ ꯆꯥꯕꯀꯣ
ꯑꯣ
ꯎꯝ ꯕꯤꯍꯥꯔꯕ꯭ꯔꯣ
ꯀꯔꯤꯕ
ꯇꯥꯏꯃꯤꯡꯗꯨꯣ ꯆꯞ ꯆꯥꯕꯀꯣ
ꯎꯝ ꯆꯞ ꯆꯥꯔꯦ ꯍꯧꯖꯤꯛ
ꯎꯝ ꯇ ꯇ ꯇ ꯇ ꯇ ꯇꯤꯡ ꯇ ꯑ ꯄꯨꯡ ꯃꯉꯥ ꯑꯁꯤ